ꯍꯦꯜꯂꯣ
ꯇꯥꯏꯌꯦ ꯇꯥꯏꯌꯦ
ꯇꯥꯏ ꯍꯜꯂꯣ ꯍꯜꯂꯣ
ꯑꯥ ꯇꯥꯖꯩꯌꯦ
ꯀꯩꯗꯧꯔꯝꯃꯤꯅꯣ
ꯑꯩꯁꯦ ꯀꯩꯅꯣ ꯌꯦꯡꯉꯝꯕꯅꯦ ꯃꯁꯥꯟꯅ ꯑꯃ ꯑꯗꯣ
ꯎꯝ ꯑꯩꯅ ꯌꯦꯡꯉꯗꯤ ꯄꯣꯔꯅꯤꯅ ꯌꯦꯡꯗ꯭ꯔꯦ
ꯑꯣ ꯑꯗꯨꯁꯨ ꯐꯩꯗ ꯀꯠꯊꯣꯛꯄꯅꯤ
ꯎꯝ ꯑꯩꯅꯕꯨ ꯍꯦꯛ ꯌꯦꯡꯉꯕ ꯑꯩꯅ ꯄꯥꯝꯃꯤꯕ ꯄꯣꯠꯇꯣ ꯐꯪꯉꯔꯣꯏꯗꯝꯅꯦ ꯀꯥꯔꯔꯣꯏꯗꯝ
ꯎꯝ ꯆꯥꯛ ꯏꯁꯤꯡꯗꯤ ꯎꯟꯅꯔꯕꯣ
ꯎꯝ ꯎꯟꯅꯈ꯭ꯔꯦ ꯂꯣꯏꯈ꯭ꯔꯦ
ꯑꯣ ꯀꯔꯤ ꯃꯊꯦꯜ ꯍꯥꯔꯒꯦ
ꯍꯣꯊꯦꯜꯁꯦ ꯉꯁꯤꯒꯤ ꯍꯥꯏꯔꯤꯁꯦ ꯑꯍꯨꯝꯂꯛ ꯁꯨꯔꯦ ꯏꯃꯥꯟꯅꯕꯤꯁꯤꯡꯗ
ꯑꯩꯁꯨ ꯇꯥꯖꯒꯦ
ꯑ ꯇꯥꯎꯑꯣ ꯌꯥꯏꯌꯦ ꯁꯦꯕꯣꯠ ꯏꯔꯣꯝꯕ ꯑꯃꯅꯦ ꯌꯦꯟ ꯉꯧꯕ
ꯑꯥ ꯍꯥꯎꯕ꯭ꯔꯣ ꯀꯅꯥ ꯀꯅꯥ ꯊꯣꯡꯒꯦ
ꯑꯩꯅ
ꯋꯥꯎ ꯑꯗꯨꯗꯤ ꯌꯥꯝ ꯍꯥꯎꯔꯝꯒꯅꯤꯌꯦ
ꯎꯝ ꯑꯩꯕꯨꯗꯤ ꯆꯥꯕꯨꯗꯤ ꯆꯥꯔꯦꯗ ꯌꯦꯗꯣ
ꯑꯣ
ꯆꯤꯜ ꯂꯩꯁꯦ ꯆꯥꯕ ꯌꯥꯗ꯭ꯔꯦ ꯍꯧꯖꯤꯛꯀꯥꯟ ꯌꯨꯝꯗ ꯂꯩꯔꯕꯣ
ꯑꯩ ꯂꯩꯇ꯭ꯔꯤ ꯑꯩ ꯑꯅꯥ ꯁꯪꯗ ꯗꯨꯝ ꯂꯩꯔꯤ
ꯎꯝ
ꯋꯥꯔꯦ ꯑ ꯆꯥꯔꯦ ꯁꯤꯗ ꯅꯨꯃꯤꯠ ꯎꯝ ꯑꯅꯤ ꯂꯩꯔꯛꯑꯕꯅꯤꯅ ꯅꯣꯡꯃꯒꯤ ꯃꯇꯝꯁꯨ ꯁꯥꯡꯉꯤꯗꯅꯀꯣ
ꯍꯣꯏ
ꯑꯗꯩ ꯋꯥꯔꯦ ꯍꯌꯦꯡꯗꯤ ꯆꯠꯂꯅꯤꯗ ꯍꯌꯦꯡ ꯍꯌꯦꯡ ꯆꯠꯄꯁꯤꯁꯨ ꯅꯣꯡꯃꯒꯤ ꯃꯇꯝꯗꯤ ꯂꯩꯒꯤꯅꯤ ꯑꯗꯨꯒ
ꯅꯨꯃꯤꯗꯥꯥꯡ
ꯎꯝ ꯍꯣꯏ ꯅꯨꯃꯤꯗꯥꯡ ꯋꯥꯏꯔꯝ ꯍꯥꯏꯇꯥꯔꯦ
ꯁꯍ꯭ꯔ ꯁꯍ꯭ꯔ ꯃꯌꯥꯏꯒꯤ ꯂꯥꯏꯌꯦꯡ ꯁꯪꯗꯔꯣ ꯅꯠꯇ꯭ꯔ ꯀꯥꯏꯗꯅꯣ
ꯍꯣꯏ ꯁꯥꯔ ꯃ ꯃꯌꯥꯒꯤ ꯂꯥꯏꯌꯦꯡ ꯁꯪꯗꯅꯤ
ꯃꯤꯀꯣꯜ ꯌꯥꯝ ꯇꯥꯔꯝꯃꯦ ꯃꯤ ꯃꯅꯝ
ꯃꯤꯅꯤꯜ ꯌꯥꯝ ꯇꯥꯕ꯭ꯔꯣ
ꯇꯥꯗꯦ ꯇꯥꯗꯦ ꯅꯠꯇꯦ ꯅꯪ ꯑꯗꯨꯝ ꯂꯩꯕꯗꯣ ꯍꯥꯏꯕ
ꯍꯣꯏ ꯋꯥꯔꯦ ꯏꯁꯥꯒꯁꯦ ꯆꯅꯞ ꯆꯅꯞ ꯑ꯭ꯁ ꯈꯪꯗꯦꯗ
ꯎꯝ ꯆꯨꯝꯃꯦ ꯑꯗꯨꯕꯨꯗꯤ ꯁꯦꯕꯥꯔꯤꯅ ꯍꯦꯟ ꯋꯥꯕꯅꯦ ꯑꯅꯥꯕꯁꯦ
ꯑꯣ ꯑꯗꯒꯤ ꯑꯃꯨꯛ ꯑ ꯏꯪꯊꯝꯊꯥ ꯃꯇꯝ ꯑꯣꯏꯔꯗꯤ ꯃ ꯈꯔꯁꯨ ꯐꯕꯀꯣ ꯏꯪ ꯈꯥꯡꯕꯗꯣ ꯐꯩꯕ ꯁꯥꯕꯁꯤꯗꯤꯅꯦ ꯁꯥꯕ ꯁꯤꯗꯤ ꯈꯥꯡ ꯑꯩ ꯌꯥꯝ ꯋꯥꯏ
ꯁꯥꯕꯁꯦ ꯎꯝ ꯁꯥ ꯀꯥꯂꯦꯟ ꯊꯥꯁꯦ ꯅꯨꯡꯉꯥꯏꯇꯦ
ꯀꯥꯂꯦꯟ ꯊꯥꯁꯦ ꯅꯨꯡꯉꯥꯏꯇꯦꯗ ꯀꯣꯏ ꯆꯠꯄ ꯈ꯭ꯔ ꯅꯨꯡꯉꯥꯏꯒꯗ꯭ꯔꯥ
ꯀꯣꯏꯕꯗ ꯅꯨꯡꯉꯥꯏꯕ ꯍꯥꯏꯁꯤꯁꯨ ꯁꯥꯕꯅꯦ ꯈꯔꯗꯤ
ꯍꯣꯏ ꯍꯣꯏ ꯍꯣꯏ ꯋꯥꯏꯕ ꯑꯗꯨꯅ
ꯎꯝ
ꯍꯣꯏ ꯆꯥꯔꯝ ꯊꯛꯂꯝꯁꯨ ꯈꯪꯗꯦ ꯏꯟꯖꯥꯡꯁꯨ ꯍꯥꯎꯇꯦ
ꯍꯥꯎꯐꯝ ꯈꯪꯗꯦ ꯑꯃ ꯆꯥꯔꯁꯨ ꯑꯃ ꯆꯥꯔꯁꯨ
ꯊꯝꯂꯨ ꯊꯝꯂꯨ ꯈꯨꯗꯤꯡ ꯄꯨꯝꯃ ꯂꯩꯔꯝꯃꯅꯤ
ꯑꯁꯥꯕ ꯍꯥꯏꯕ ꯄꯣꯠꯁꯦ ꯑꯝꯇ ꯐꯠꯇꯦ
ꯑꯣ
ꯋꯥꯁꯨ ꯋꯥꯔꯦꯅꯦ ꯑꯩꯁꯦ ꯀꯣꯏꯆꯦꯟ ꯆꯦꯟꯕꯗ
ꯃꯅꯤꯡ ꯑꯃꯨꯛ ꯆꯦꯟꯅꯤ ꯃꯃꯥꯡ ꯑꯃꯨꯛ ꯆꯦꯟ ꯑꯥꯗꯒꯤ ꯑꯩꯅ ꯂꯩꯔꯤꯕꯖꯤꯁꯨ ꯑꯋꯥꯡꯕ ꯊꯥꯛꯇ ꯂꯩꯌꯦꯕ ꯀꯥꯊꯣꯛ ꯀꯥꯥꯁꯤꯟꯗꯁꯨ ꯑꯗꯨꯝ ꯃꯇꯝꯁꯦ ꯑꯩꯒꯤ ꯑꯩꯒꯤ ꯀꯩ ꯍꯥꯏꯅꯤ ꯂꯣꯏ ꯃꯥ ꯋꯥꯎ ꯃꯥꯡꯕꯤꯅꯤ ꯑꯈꯣꯏꯗꯤ ꯉꯁꯤ ꯏꯟꯖꯥꯡꯗꯣ ꯆꯝꯐꯨꯠ ꯑꯃ ꯑꯗꯒꯤ ꯌꯦꯟ ꯑꯃꯒ ꯆꯥꯊꯣꯛꯑꯦ ꯑꯅꯥ ꯑꯅꯥꯁꯪꯗ ꯂꯩꯕꯅꯤꯅ ꯑꯍꯥꯎ ꯑꯍꯥꯎꯗꯤ ꯆꯥꯊꯣꯛꯑꯦ
ꯎꯝ
ꯆꯥꯗ꯭ꯔꯗꯤ ꯑꯃꯨꯛꯁꯨ ꯃꯨꯛ ꯇꯨꯝꯗ꯭ꯕꯗꯨꯒ ꯃꯥꯟꯅꯔꯒ ꯋꯥꯗꯣꯔꯤꯕ ꯌꯦꯅ
ꯑꯥ ꯏꯆꯦ ꯏꯆꯦ ꯑꯋꯥꯥꯡꯕꯤꯗꯣ
ꯏꯆꯦ ꯑꯌꯥꯡꯕꯤ
ꯎꯝ ꯑꯋꯥꯡꯕꯤꯗꯣ ꯅꯪꯒ ꯂꯩꯃꯤꯟꯅꯔꯝꯕ
ꯑꯥ
ꯃꯥꯅ ꯃꯔꯨꯞ ꯇꯧꯗꯣꯏꯔꯥ ꯈꯪꯗꯦ ꯊꯥ ꯑꯃꯗ ꯃꯤ ꯑꯅꯤ ꯆꯠꯄ ꯊꯥ ꯇꯔꯥꯗ ꯂꯣꯏꯁꯤꯟꯕ ꯂꯤꯁꯤꯡ ꯀꯨꯟ ꯇꯥꯕ ꯌꯥꯎꯅꯤꯡꯕ ꯂꯩꯔꯗꯤ ꯍꯥꯏꯕꯤꯔꯛꯑꯣ ꯇꯧꯔꯥ ꯊꯝꯃꯛꯑꯦ
ꯑꯣ ꯑꯩꯗꯤ ꯇꯥ ꯃꯅꯤ ꯍꯥꯔꯁꯦ ꯀꯌꯥ ꯂꯩꯇꯕ
ꯃꯥꯅꯦ ꯑꯈꯣꯏꯒꯤ ꯑꯗꯨ ꯇꯨꯝꯒ꯭ꯔꯦ
ꯑꯈꯣꯏꯒꯤ ꯑꯈꯣꯏꯗꯒꯤ ꯑꯗꯨꯝ ꯆꯦꯟꯒꯤꯕꯁꯤꯗꯕꯣ ꯃꯥꯅ
ꯎꯝ
ꯐꯔꯦ ꯅꯪ ꯑꯗꯣ ꯀꯩꯅꯣ ꯂꯩꯔꯕꯣ ꯆꯪꯉꯕꯣ ꯅꯪ
ꯑꯩꯕꯣ ꯆꯪꯗ꯭ꯔꯤ ꯍꯌꯦꯡ ꯑꯣꯏ ꯆꯠꯂꯅꯤ ꯑꯩ ꯇꯟꯗꯅ ꯑꯗꯨꯝ ꯂꯩ
ꯑꯣ ꯌꯨꯝꯗ ꯂꯩꯔꯦ ꯑꯣ ꯑꯩꯗꯤ ꯑꯩ ꯅꯪ ꯆꯪꯉꯕꯩ ꯋꯥꯈꯜꯗꯅꯦ ꯑꯩꯅ ꯈꯜꯂꯨꯔꯤꯁꯦ
ꯌꯨꯝꯗ ꯂꯩ
ꯃꯌꯥꯝꯒꯤ ꯄꯤꯕ ꯃꯊꯦꯜꯗꯨꯗꯤ ꯌꯥꯝ ꯍꯥꯎꯋꯤꯗꯅ
ꯎꯝ
ꯑꯗꯨꯒꯤ ꯑꯩ ꯅꯪ ꯆꯪꯉꯦꯁꯤ ꯋꯥꯈꯜꯗ ꯂꯩꯔꯨꯕ ꯍꯥꯏ ꯇꯥꯔꯦ ꯋꯥꯏꯌꯦꯀꯣ ꯄꯨꯟꯁꯤꯖꯦ
ꯋꯥꯏ ꯇꯧꯕꯝꯈꯪꯗ
ꯑꯅꯥ ꯑꯅꯥ ꯑꯌꯦ ꯑꯅꯥ ꯑꯌꯦꯛ ꯌꯥꯎꯔꯛꯑꯒꯅ ꯍꯦꯟꯅ ꯋꯥꯏ ꯍꯥꯕ ꯊꯥꯗꯣꯛꯄꯁꯨ ꯌꯥꯗ ꯃꯇꯣꯝꯇ
ꯃꯅꯦ ꯁꯦꯕꯥꯔꯤꯅ ꯍꯦꯟ ꯋꯥꯏ
ꯑꯃ ꯅꯥꯕꯒꯤ ꯂꯩꯔꯤꯉꯩꯗ ꯑꯃꯃꯨꯛ ꯄꯨꯈꯠꯂꯛꯏꯅꯦꯅꯤ ꯌꯨꯝꯗꯒꯤ
ꯃꯥꯟꯅꯕ
ꯍꯣꯏ ꯍꯧꯖꯤꯛꯀꯤꯗꯨꯁꯨ ꯑꯩꯈꯣꯏ ꯏꯟꯕꯣꯛꯅꯦ ꯍꯥꯏꯇꯥꯔꯦ ꯃꯥꯖꯨ ꯑꯍꯟ ꯑꯣꯏꯔꯛꯑꯕꯩ ꯁꯣꯜꯂꯕꯅꯤꯅꯀꯣ
ꯎꯝ
ꯁꯣꯔ ꯍꯣꯟꯕ ꯈꯣꯠꯄꯗ ꯅꯨꯡꯉꯥꯏꯇꯦ ꯅꯪ ꯄꯨꯈꯠꯂꯛꯂꯦ ꯑꯗꯨꯒꯤꯖꯨ ꯌꯦꯡꯉꯝꯃꯦ ꯑꯩꯅ ꯃꯉꯥꯗ ꯂꯥꯛꯅ ꯑꯗꯨꯒꯤꯖꯨ ꯔꯤꯄꯣꯔꯠꯇꯨꯝ ꯂꯧꯗꯅ ꯑꯁ ꯁꯤꯗ ꯂꯩꯔꯤꯖꯤꯁꯨ ꯃꯈꯥ ꯑꯃꯨꯛꯀꯨꯝ ꯃꯊꯛ ꯑꯃꯨꯛ ꯆꯠ
ꯆꯞ ꯆꯞ ꯆꯞꯄꯦ ꯏꯆꯦꯅ ꯋꯥꯉꯥꯡꯕꯗꯣ
ꯑꯣ ꯌꯥꯝ ꯅꯨꯡꯉꯥꯏꯇꯕ꯭ꯔꯣ
ꯎꯝ ꯍꯧꯖꯤꯛꯄꯨꯗꯤ ꯌꯥꯔꯦ
ꯑꯣ ꯑꯩꯅ ꯃꯈꯥ ꯀꯣꯃꯨꯕ ꯑꯗꯨꯒꯤ ꯑꯣꯏꯔꯝꯕꯁꯨ ꯌꯥꯏ
ꯍꯣꯏ ꯑꯗꯨꯒꯤꯔꯁꯨ ꯈꯪꯗꯦ
ꯑꯣ ꯏꯔꯨ ꯂꯨꯖꯗꯕꯒꯤ ꯑꯃ ꯏꯁꯥꯅ ꯆꯅꯞ ꯆꯅꯞ ꯂꯥꯎꯔꯦ ꯍꯥꯕ
ꯅꯨꯡꯁꯥꯅ ꯉꯁꯥ ꯅꯨꯡꯁꯥ ꯁꯥꯕ꯭ꯔ ꯅꯣꯡ ꯇꯥꯕ
ꯅꯨꯡꯁꯥꯖꯦ ꯅꯨꯡꯁꯥ ꯁꯥꯕ꯭ꯔ ꯅꯣꯡ ꯇꯕ꯭ꯔꯒ ꯈꯪꯗ꯭ꯔꯦꯗ ꯃꯅꯨꯡꯗ ꯑꯗꯨꯝ ꯂꯩꯔꯕꯅꯤ ꯈꯪꯗꯦ ꯑꯩ ꯅꯨꯡꯁꯥ ꯁꯥꯏꯔ ꯅꯣꯡ ꯑꯗꯩꯗꯤ ꯋꯦꯗ꯭ꯔ ꯑꯥ ꯀꯅꯣ ꯅꯣꯡ ꯇꯥꯔꯒꯁꯨ ꯃꯤ ꯃꯌꯥꯝ ꯂꯩꯕ ꯃꯐꯝꯗ ꯂꯩꯔꯕꯅꯤꯅ
ꯎꯝ
ꯃꯤꯅꯤꯟꯗꯨꯅ ꯏꯪꯕꯒꯗꯣ ꯂꯩꯇꯦ ꯍꯥꯕ
ꯎꯝ ꯃꯤ ꯃꯌꯥꯝ ꯃꯔꯛꯇ ꯂꯩꯕꯗꯨ ꯂꯩꯕ꯭ꯔꯥ
ꯑꯥ ꯂꯩꯌꯦ
ꯎꯝ ꯅꯣꯏ ꯇꯨꯝꯕꯗꯤ
ꯇꯨꯝꯕꯁꯦ ꯑꯗꯥꯏꯗꯨꯒ ꯗꯨꯝ ꯃꯆꯤ ꯃꯆꯤ ꯂꯩꯗꯅ ꯑꯗꯨ ꯒ ꯍꯥꯡꯉꯒ ꯂꯩꯕ ꯈꯔꯁꯨ ꯌꯥꯎꯋꯦꯕꯀꯣ ꯑꯗꯨꯗꯁꯦ ꯀꯩꯅꯣ ꯍꯥꯡꯉꯒ ꯂꯩꯕ ꯈꯔ ꯗꯨ ꯌꯥꯎꯋꯦꯕꯀꯣ ꯐꯃꯨꯡꯗꯣ ꯑꯗꯨ ꯑꯗꯨ ꯗ ꯍꯦꯛ ꯇꯨꯝꯕ ꯅꯠꯇ꯭ꯔꯒ ꯃꯤ ꯂꯩꯔꯝꯃꯒꯅ ꯑꯃꯨ ꯃꯣꯏ ꯃꯅꯥ ꯃꯆꯤ ꯃꯆꯤꯗ ꯐꯩꯒꯤ ꯗꯨꯝ ꯇꯨꯝꯕꯗꯣ ꯑꯃꯥꯏ ꯇꯧꯋꯦ ꯇꯨꯝꯕꯒ ꯇꯨꯝꯄꯣꯠ ꯅꯠꯇ꯭ꯔꯦꯗ
ꯍꯣꯏꯕ ꯇꯨꯝꯕꯝ ꯆꯥꯕꯝ ꯈꯪꯕꯅꯠꯇꯦ
ꯃꯣꯏ ꯑꯦ ꯑꯩꯁꯦ ꯊꯕꯛꯁꯨ ꯂꯩꯕꯅꯤꯅ ꯎꯝ
ꯂꯥꯏꯌꯦꯡ ꯂꯥꯏꯌꯦꯡꯉꯤꯕ ꯃꯤꯗꯨꯅ ꯀꯩ ꯍꯥꯏꯔꯤꯒꯦ ꯍꯧꯖꯤꯛ
ꯑꯣ ꯀꯩꯅꯣ ꯇꯧꯋꯦ ꯈꯔ ꯅꯣꯡ ꯅꯤ ꯂꯩꯒꯣꯅ ꯍꯥꯏꯔꯝ ꯍꯥꯏꯗꯤ
ꯎꯝ
ꯈꯔ ꯂꯨꯅ ꯂꯨꯏꯌꯦꯕ ꯃꯥꯒꯤꯗꯣ
ꯎꯝ
ꯃꯗꯨꯒꯤ ꯈꯔ ꯂꯨꯕꯗꯨꯅ ꯃꯇꯝ ꯈꯔ ꯂꯩꯈꯣꯅ ꯍꯥꯏꯗꯤ ꯆꯥꯁꯟ ꯊꯛꯆꯟꯕꯗꯨꯁꯨ ꯃꯥꯁꯦ ꯌꯥꯗ꯭ꯔꯤꯕ ꯈꯤꯇꯪ ꯆꯥꯕꯒ ꯄꯨꯛꯁꯦ ꯅꯥꯕ ꯈꯣꯠꯄ ꯆꯝꯐꯨꯠ ꯆꯥꯔꯒ ꯑꯗꯨꯃꯥꯏꯅ ꯇꯧꯔꯤꯕ ꯆꯈꯥꯎ ꯇꯥꯕꯗ ꯑꯗꯨꯅ ꯃꯥ ꯆꯠꯄꯁꯦ ꯄꯥꯛꯅ ꯌꯥꯒꯤꯔꯣꯏ ꯑꯩꯖꯨ ꯍꯌꯦꯡ ꯆꯠꯂꯅꯤ ꯃꯁꯥꯁꯦ ꯃꯁꯥꯁꯦ ꯊꯕꯛ ꯁꯨꯔꯛꯄ ꯃꯤ ꯑꯣꯏꯕꯅꯤꯅꯅꯦ
ꯎꯝ
ꯀꯩꯅꯣ ꯈꯥꯡꯕ ꯌꯥꯝ ꯉꯝꯕ ꯍꯥꯏꯇꯥꯔꯦ ꯑꯅꯥꯕꯁꯦ ꯌꯥꯔꯦ ꯑꯁ ꯈꯪꯗꯦꯗ ꯍꯣꯏ ꯈꯔꯕꯨꯗꯤ ꯁꯣꯜꯂꯦ ꯑꯍꯟꯁꯨ ꯑꯣꯏꯕꯅꯤꯅ ꯑꯗꯩꯗꯤ ꯇꯨꯃꯤꯟꯅ ꯂꯩꯊꯣꯛꯄ ꯑꯍꯟ ꯅꯠꯇꯦꯕ ꯑꯃꯃꯨꯛ ꯇꯧ ꯑꯃꯃꯨꯛ ꯇꯧ ꯑꯗꯨꯃꯥꯏ ꯇꯧꯕꯅꯦꯕ ꯑꯗꯨꯒꯤ ꯃꯥꯗꯤ ꯀꯩ ꯆꯠꯅꯤꯡꯗꯅ ꯀꯣ ꯀꯩꯁꯨ ꯇꯧꯗ꯭ꯔꯦ ꯐꯔꯦ ꯐꯔꯦ ꯍꯥꯏꯔ ꯍꯥꯏꯔꯤꯅꯦꯕ
ꯍꯣꯏ ꯂꯩꯅꯤꯡꯕꯗꯤ ꯅꯠꯇꯦꯗꯅ ꯑꯗꯨꯗ
ꯍꯣ ꯍꯣ ꯃꯣꯏꯗꯤ ꯍꯩꯁꯨ ꯍꯩꯅꯄꯣꯠꯇꯦꯗꯣ ꯁꯤꯒꯨꯝꯕꯖꯦ ꯂꯩ ꯑꯗꯨꯅ ꯑꯩꯈꯣꯏꯁꯨ ꯍꯩ ꯕꯨꯗꯤ ꯍꯩꯅꯗꯦ ꯑꯗꯨ ꯑꯣꯏꯁꯨ ꯑꯈꯣꯏꯅ ꯑꯈꯣꯏ ꯍꯩꯅꯗꯦ ꯍꯥꯏꯁꯦ ꯃꯣꯏꯅ ꯑꯃꯨꯛ ꯍꯦꯜꯂꯤꯕꯅꯦꯕ
ꯎꯝ
ꯗꯨꯒꯤ
ꯀꯩꯅꯣꯗꯣ ꯑꯥ ꯋꯥꯔꯤ ꯁꯥꯟꯅꯕꯒꯤ ꯃꯁꯤꯡꯗꯣ
ꯑ ꯍꯦ ꯑꯗꯨ ꯀꯣ ꯑꯗꯨ ꯀꯩꯅꯣ ꯀꯩꯅꯣꯗ ꯑꯣꯏ ꯇꯧꯔꯨꯔꯁꯦ ꯌꯥꯝ ꯂꯥꯡꯕ꯭ꯔꯥ ꯎꯝ
ꯂꯥꯡꯗꯦ ꯂꯥꯡꯗꯦ
ꯀꯩꯗꯧꯔꯦ ꯍꯥꯏꯕꯅꯣ ꯅꯪ ꯄꯨꯡ ꯀ꯭ꯌꯥꯗ ꯇꯨꯝꯗꯣꯏꯅꯣ
ꯑꯩ ꯁꯤ ꯉꯥꯛꯇꯪ ꯌꯦꯡꯒꯦ ꯇꯧꯝꯅꯦ ꯑꯗꯨ ꯌꯦꯡꯕꯁꯤ ꯏꯁꯥꯁꯤ ꯏꯀꯤ ꯀꯤꯔꯦ
ꯑꯣ ꯂꯣꯏꯔꯝꯗꯥꯏ ꯂꯣꯏꯔꯝꯗꯥꯏ ꯍꯦꯛ ꯆꯪ
ꯎꯝ
ꯑꯩꯅ ꯌꯦꯡꯉꯗꯤ ꯗꯥꯎꯁꯤ ꯌꯥꯗꯧ ꯃꯥꯥꯟꯗ꯭ꯕ
ꯑꯣ ꯐꯔꯦ ꯐꯔꯦ ꯑꯗꯨꯒꯨꯝꯕꯝꯁꯨ ꯂꯩꯕꯔꯥ
ꯃꯊꯥ ꯁꯥꯔꯦ ꯍꯧꯖꯤꯛ
ꯀꯩꯗꯧꯕ ꯌꯥꯎꯔꯒꯦ
ꯁꯃꯥꯖꯀꯤ ꯃꯤꯅꯣꯛ ꯃꯩꯁꯥ ꯍꯥꯏꯕꯝꯁꯨ ꯂꯩꯗꯅ ꯁꯤ ꯍꯦꯛ ꯄꯣꯍꯧꯕꯗ
ꯀꯔꯤ ꯀꯅꯥ ꯀꯔ ꯀ ꯀꯔꯝꯕ ꯁꯃꯥꯖꯅꯅꯣ ꯀꯩꯃꯠ ꯇꯥꯡꯒꯤꯅꯣ
ꯍꯥ
ꯀꯩ ꯃꯇꯥꯡꯒꯤ ꯀꯔꯝꯕ ꯁꯃꯥꯖꯅꯅꯣ ꯍꯥꯏꯕ
ꯍꯧꯖꯤꯛ ꯁꯥꯟꯅꯔꯤꯕꯁꯤ ꯄꯣꯔꯗꯤ
ꯑꯣ ꯑꯣ ꯑꯣ ꯑꯣ
ꯎꯝ ꯁꯃꯥꯖꯀꯤ ꯃꯤꯅꯣꯛ ꯃꯩꯁꯥꯁꯨ ꯅꯪꯗꯣꯏꯅꯤ
ꯈꯪꯗꯦ ꯃꯃꯥꯡꯒꯤ ꯃ ꯀꯩꯅꯣꯅ ꯂꯧꯒꯤꯕꯗꯣ
ꯑꯥ
ꯑꯥꯏꯐꯤꯜ ꯑꯥ ꯑꯥꯏꯐꯤꯜ ꯇꯥꯋ꯭ꯔ ꯂꯩꯕ ꯂꯝꯗꯣ ꯏꯐꯤꯜ ꯇꯥꯋ꯭ꯔ
ꯑꯥ ꯑꯥ
ꯑꯗꯨꯅ ꯂꯧꯕ ꯆꯍꯤꯗꯁꯨ ꯂꯧꯗ꯭ꯔꯤꯗꯣ ꯃꯣꯏꯅ ꯑꯩꯅ ꯌꯦ
ꯎ ꯐꯔꯦ ꯐꯔꯦ ꯑꯗꯨꯒꯨꯝꯕ ꯑꯃ ꯂꯩꯕ ꯑꯣꯏꯔꯦ ꯎꯝ
ꯑꯩꯗꯣ ꯑꯗꯨꯅ ꯄꯥꯈꯠꯂꯦꯕ ꯍꯧꯖꯤꯛꯁꯨ ꯑꯩꯅ ꯍꯦꯛ ꯌꯦꯡꯉꯨꯕꯗ ꯑꯃꯨꯛ ꯍꯥꯏ